ꯇꯥꯕ꯭ꯔꯥ ꯑꯣ ꯇꯥꯔꯦ ꯀꯩꯗꯧꯔꯤꯅꯣ
ꯏꯁꯤꯡ ꯌꯦꯡꯂꯒ ꯂꯩꯌꯦ
ꯑꯣ ꯆꯥꯛꯀ ꯆꯥꯔꯕꯣ
ꯎꯝ ꯐꯔꯦ ꯑꯁ ꯌꯥꯝ ꯁꯥꯏ ꯉꯁꯤ
ꯀꯔꯤ ꯌꯦꯟꯁꯥꯡ ꯆꯥꯕ꯭ꯔꯣ
ꯑꯣ ꯈꯥꯕꯗꯣ ꯑꯃ ꯃꯃꯤꯡ ꯀꯥꯎꯈꯔꯦꯅꯦ
ꯍꯥꯎꯔꯝꯅꯤꯗ ꯑꯗꯨꯗꯤ
ꯎꯝ ꯍꯥꯎꯋꯦ ꯍꯥꯎꯋꯦ
ꯍꯣꯏ
ꯆꯥꯔꯕꯣ ꯅꯣꯏꯗꯤ
ꯆꯥꯔꯦ ꯏꯅꯥꯎ ꯅꯨꯄꯥꯗꯤ ꯆꯥꯗꯦ ꯏꯟꯖꯥꯡ ꯍꯥꯎꯠꯇꯄꯒꯤ ꯑꯣꯏꯔꯝ ꯒꯅꯤ ꯍꯧꯖꯤꯛ ꯁꯤꯡꯖꯨ ꯆꯥꯅꯤꯡꯉꯗꯤꯅ ꯄꯩꯁꯥ ꯄꯤꯒꯦ ꯇꯧꯋꯦ ꯁꯤꯡꯖꯨ ꯂꯩꯔ ꯃꯤꯃꯤ ꯁꯦꯝꯔ ꯆꯥꯈ꯭ꯔꯣ ꯈꯪꯗꯦ ꯍꯧꯖꯤꯛꯀꯥꯟꯒꯤ ꯑꯉꯥꯡꯁꯤꯡꯁꯦ ꯇꯜꯂꯦ
ꯅꯨꯄꯥꯁꯤꯡꯁꯦ ꯑꯗꯨꯝ ꯇꯩꯕꯅꯦ ꯒ꯭ꯌꯥꯟ ꯇꯥꯗꯦ
ꯇꯥꯗꯦ ꯑꯁ ꯃꯣꯏꯕꯨ ꯊꯨꯡꯍꯟꯂꯁꯤꯔ ꯈꯪꯗꯦ
ꯃꯦꯁꯀꯤ ꯄꯩꯁꯥ ꯄꯤꯔꯒ
ꯑꯗꯨꯒꯤꯅꯤ ꯑꯗꯨꯅ ꯐꯥꯒꯅꯤ ꯃꯣꯏꯁꯨ ꯈꯡꯒꯅꯤ ꯑꯩꯈꯣꯏ ꯋꯥꯅ ꯇꯧꯔꯛꯄꯁꯤꯡꯗꯣ
ꯎꯝ ꯃꯦꯁꯀꯤ ꯄꯩꯁꯥ ꯑꯗꯨ ꯅꯪ ꯄꯥꯏꯔꯣ ꯍꯥꯏꯔꯒ
ꯀꯃꯥꯏꯅ ꯇꯧꯁꯤꯔꯥ ꯈꯪꯗꯦ
ꯅꯨꯡꯁꯥ ꯁꯥꯕ꯭ꯔꯥ
ꯍꯣꯏ ꯌꯥꯝ ꯁꯥꯕ ꯃꯥꯜꯂꯦ ꯃꯄꯥꯟꯗꯗꯤ ꯇꯦꯔꯣꯞꯗ ꯂꯥꯛꯑꯦꯕ ꯅꯤꯅ ꯁꯥꯗꯦ ꯀꯟꯗꯦ
ꯃꯄꯥꯟꯗꯤ ꯌꯥꯝ ꯁꯥꯕ ꯃꯥꯜꯂꯦ
ꯁꯥꯔꯦ ꯁꯣꯝꯗꯁꯨ ꯉꯁꯤꯗꯤ
ꯍꯣꯏ ꯅꯪꯒꯤ ꯑꯉꯥꯡꯗꯤ ꯀꯅꯥꯅ ꯄꯨꯈ꯭ꯔꯦ
ꯃꯃꯥ ꯄꯨꯈ꯭ꯔꯦ ꯍꯧꯖꯤꯛꯇꯤ
ꯑꯥ
ꯀꯨꯏꯅ ꯄꯝꯕ ꯌꯥꯗꯕ ꯑꯩꯁꯨ ꯈꯣꯡ ꯅꯥꯕꯅꯤꯅ ꯃꯨꯛꯀ ꯂꯦꯞ ꯆꯠꯄ ꯇꯧꯔꯗꯤ ꯃꯨꯛꯀ ꯅꯥꯕ
ꯗꯧꯔꯝꯒꯅꯤ
ꯈꯪꯗ꯭ꯔꯅꯦ
ꯉꯁꯤꯗꯤ ꯑꯗꯨꯝ ꯂꯩꯗꯣꯏꯔꯥ
ꯑꯥꯎ
ꯍꯧꯖꯤꯛꯀꯥꯟꯗꯤ ꯀꯃꯥꯏ ꯀꯃꯥꯏ ꯇꯧꯔꯒ ꯂꯩꯕꯅꯣ ꯁꯦ
ꯈꯪꯗ꯭ꯔꯦꯗ ꯌꯨꯝꯗ ꯑꯗꯨꯝ ꯂꯩꯔꯕꯅꯤ
ꯎꯝ ꯎꯝ ꯃꯥꯒ ꯐꯥꯎꯅꯕ ꯍꯧꯔꯕꯣ ꯅꯣꯏꯅꯤꯗꯤ ꯎꯝ ꯑꯃꯥꯗꯨꯒ ꯐꯥꯎ ꯅꯥꯕ ꯍꯥꯎꯔꯕꯣ
ꯈꯪꯗ꯭ꯔꯦꯗ ꯇꯧ ꯑꯣ ꯁꯤꯗ ꯑꯩꯗꯤ ꯇꯣꯛꯈ꯭ꯔꯦ ꯅꯍꯥꯟ ꯄꯥꯗꯣ ꯌꯥ
ꯅꯨꯄꯥꯁꯤꯡꯗꯤ ꯁꯨꯃꯥꯏꯅ ꯇꯧꯒꯅꯤꯅꯦ ꯅꯨꯄꯥ ꯑꯗꯨ
ꯂꯩꯁꯨ ꯅꯨꯡꯁꯤꯌꯦ ꯊꯕꯛꯇꯤ ꯅꯠꯇꯕꯅꯤꯅ ꯌꯥꯝ ꯃꯣ ꯋꯥꯔꯦ ꯃꯥꯅ ꯃꯣꯃꯣ ꯄꯨꯔꯛꯄ ꯅꯨꯃꯤꯠꯇꯨꯁꯨ ꯈꯨꫭꯏ ꯏꯃꯥꯗ ꯀꯣꯜ ꯇꯧꯔꯛꯄ
ꯎꯝ ꯃꯥꯒꯤ ꯃꯇꯥꯎꯅꯦ ꯑꯗꯨꯗꯤ ꯁꯨꯃꯥꯏꯅ ꯇꯥꯎꯒꯅꯤ ꯅꯨꯄꯥꯁꯤꯡꯗꯤ
ꯎꯝ
ꯎꯝ ꯃꯣꯏꯗꯤ
ꯑꯩꯦ
ꯃꯈꯣꯏꯅ ꯇꯣꯛꯔꯁꯦ ꯍꯥꯏꯔꯔꯣꯏ ꯃꯇꯥꯎ ꯀꯌꯥ ꯀꯌꯥ ꯇꯥꯎꯒꯅꯤ
ꯈꯪꯗ꯭ꯔꯦ ꯈꯪꯗ꯭ꯔꯦ
ꯅꯣꯢꯁꯨ ꯑꯃꯨꯛꯀ ꯂꯥꯛꯅꯤꯡꯕ ꯃꯥꯜꯂꯦꯗ
ꯋꯥ ꯌꯝ ꯉꯥꯡꯒꯅꯨ
ꯎ
ꯅꯪꯁꯨ ꯈꯜꯂꯣꯅꯦ ꯍꯧꯖꯤꯛꯀꯤ ꯅꯨꯄꯥ ꯑꯗꯨꯒ ꯑꯗꯨ ꯃꯥꯏꯅ ꯇꯧꯔꯗꯤ ꯅꯪ ꯀꯔꯤ ꯈꯟꯒꯅꯤ
ꯍꯣꯏ ꯁꯨꯃꯥꯏꯅꯗꯤ ꯇꯥꯕꯅꯦ ꯑꯗꯨ ꯑꯣꯏꯔꯁꯨ ꯋꯥꯔꯁꯨ ꯇꯣꯛꯄ ꯇꯥꯔꯦꯅ ꯑꯩꯗꯤ ꯇꯣꯛꯀꯅꯤ ꯋꯥꯔꯁꯨ ꯋꯥꯕꯅꯦ ꯈꯪꯉꯦ ꯑꯗꯨ ꯑꯣꯏꯔꯁꯨ ꯑꯁ ꯄꯨꯟꯁꯤꯒꯤ ꯋꯥꯕ ꯁꯔꯨꯛꯇꯨ ꯁꯤ ꯍꯧꯖꯤꯛꯅ ꯋꯥꯕꯅ ꯐꯥꯔꯦ ꯑꯩꯗꯤ ꯇꯥꯜꯂꯦ ꯑꯩꯉꯣꯟꯗ ꯇꯥꯔꯗꯤ ꯑꯩꯗꯤ ꯇꯣꯛꯀꯅꯤ ꯋꯥ ꯉꯥꯡꯉꯔꯣꯏ ꯍꯥꯟꯅ ꯇꯨꯔꫭ ꯍꯥꯏꯔꯁꯨ ꯑꯩꯗꯤ ꯇꫭꯛꯀꯅꯤꯕꫭ ꯃꯥꯒꯤ ꯃꯋꯥ ꯂꯧ
ꯗꯤ ꯂꯒꯅꯤ ꯇ ꯅꯨꯏ ꯁꯛꯇ ꯇꯩꯅ ꯑ ꯈꯪꯗꯔꯦꯅꯦ ꯑꯩꯁꯦ ꯁ ꯎꯝ ꯃꯦꯁꯤꯗꯤ ꯂꯝꯕꯤ ꯐꯥꯔꯦ
ꯝꯕ꯭ꯔꯥꯏꯁ ꯅꫭꯏꯗꯤ ꯑꯗꯨꯝ ꯈꯔ ꯀꯨꯏꯅ ꯂꯩꯒꯗ꯭ꯔꯥ
ꯈꯕ ꯀꯨꯏꯅ ꯂꯩꯕꯅꯤ ꯅꯨꯄꯥꯗꯤ ꯂꯩꯥꯇꯦ
ꯐꯩꯌꯦꯅꯦ ꯑꯗꯨꯗꯤ ꯎꯝꯍꯨꯝ
ꯅꯍꯥꯗꯨꯁꯨ ꯃꯤ ꯂꯩꯇꯕꯅꯤꯅ ꯌꯥꯝ ꯋꯥꯔꯦ ꯂꯩꯕ
ꯑꯣ ꯐꯔꯦ ꯐ ꯐꯔꯦ ꯈꯔ ꯐꯔꯗꯤ
ꯅꯌꯥꯝꯕ ꯅꯨꯄꯤ ꯇꯣ ꯅꯍꯥꯟ ꯅꯈꯣꯏ ꯋꯥꯔꯤ ꯂꯤꯕ꯭ꯔꯥ
ꯀꯔꯤ ꯀꯃꯥꯏꯅ ꯃꯅꯥ ꯁꯦꯝꯕꯤꯗꯣ
ꯎꯝ
ꯂꯥꯞꯁꯦ ꯀꯔꯤ ꯍꯥꯏꯕꯅꫭ ꯈꯪꯗꯦ ꯂꯤꯗꯦ
ꯎꯄꯥꯗꯨ ꯑꯗꯨ ꯏꯁꯇꯦꯇꯁ ꯃꫭꯏꯒꯤ ꯏꯁꯇꯦꯇꯁ ꯑꯗꯨꯗ ꯀꯔꯤꯀꯂꯔꯥ ꯑꯗꯨ ꯍꯥꯏꯋꯦ ꯍꯥꯏꯕꯗꯨ
ꯑꯦ ꯑꯦ ꯑꯦ ꯑꯦ ꯑꯦ ꯃꯥ ꯑꯥ ꯑꯩꯈꯣꯏ ꯅꯣꯏ ꯑꯩ ꯑꯥꯗ ꯂꯩꯃꯤꯟꯅꯕ ꯅꯨꯄꯤꯗꯨꯔꯣ ꯐꯤ ꯁꯥꯕꯤ ꯅꯨꯄꯤꯗꯨꯔꯣ
ꯎꯝ ꯅꯠꯇꯦ ꯅꯁꯦꯝꯕꯗꯨꯅ
ꯎꯝ
ꯃꯥꯅ ꯃꯤꯒꯤ ꯏꯁꯇꯦꯇꯥꯁ ꯊꯝꯕꯥ ꯃꯤꯒꯤ ꯋꯥ ꯖꯤꯟ ꯊꯥ ꯍꯂꯨ ꯍꯥꯏꯕꯗꯨ
ꯑꯣ ꯍꯣꯏ ꯑꯣ ꯑꯣ ꯑꯣ ꯑꯥ ꯍꯣꯏ ꯍꯥꯏꯕ ꯑꯩꯅ ꯑꯩꯗꯤꯗ ꯀꯣ ꯃꯥꯕꯨ ꯀꯣ ꯅꯨꯄꯥꯗꯣ ꯐꯥꯕꯗꯤ ꯐꯥꯏꯌꯦ ꯍꯣꯏ ꯑꯗꯨ ꯑꯣꯏꯔꯁꯨ ꯈꯔꯗꯤ ꯂꯩ ꯃꯤꯗꯤ ꯄꯔꯐꯦꯛ ꯅꯠꯇꯦꯗꯅ
ꯑꯣ
ꯃꯥꯒꯤ ꯅꯨꯄꯤꯗ ꯒ꯭ꯌꯥꯟ ꯇꯥꯗꯕꯁꯦ ꯒ꯭ꯌꯥꯟ ꯇꯥꯗꯦ
ꯎꯝ ꯑꯗꯨ ꯊꯥꯛꯄꯒꯤ ꯑꯗꯨ ꯅꯨꯄꯤꯗꯨ ꯃꯥꯒꯤ ꯀꯣꯏꯅꯕ ꯃꯃꯥꯟꯅꯕ ꯀꯤ ꯃꯆꯦꯅꯦ ꯍꯥꯏꯕ ꯑꯗꯨ ꯃꯤꯒꯤ ꯃꯋꯥ ꯑꯗꯨꯝ ꯊꯝꯒꯅꯨ ꯅꯪꯒꯤ ꯐꯦꯝꯃꯤꯂꯤꯗꯁꯨ ꯇꯧꯔꯦꯗꯤ ꯉꯥꯏꯔꯦ ꯃꯥꯗꯣꯏ ꯁꯥꯎ ꯎꯝ ꯒꯌꯦꯟ ꯇꯥꯗꯔꯗꯤ ꯇꯣꯛꯄ ꯇꯥꯔꯦ ꯒꯌꯟ
ꯀꯔꯤ ꯍꯥꯏꯁꯤꯔꯥ ꯍꯣꯏ ꯃꯤꯒꯤꯗꯤ ꯊꯥꯝꯕꯗꯤ ꯐꯠꯇꯦ ꯐꯠꯇꯦ ꯀꯣ ꯑꯁꯦꯡꯕ ꯍꯥꯏꯔꯗꯤ ꯐꯠꯇꯦ ꯑꯗꯨ ꯑꯣꯏꯁꯨꯄꯥꯟ ꯋꯥ ꯉꯥꯡꯕꯗꯣ ꯈꯔ ꯌꯦꯡꯉꯦ ꯉꯥꯡꯉꯗꯤ ꯈꯔ ꯐꯕ ꯃꯥꯒꯤ ꯕꯦꯛꯒ꯭ꯔꯥꯎꯟ ꯄꯥꯜꯂꯒ ꯃꯥꯒꯤ ꯃꯃꯥ ꯕꯕꯥꯒꯤ ꯄꯥꯜꯂꯒ ꯍꯥꯏꯕꯗꯨꯗꯤ ꯁꯥꯎꯅꯤꯡꯒꯅꯤ ꯑꯩꯈꯣꯏꯁꯨ ꯑꯦꯛꯁꯄꯤꯌꯦꯟꯁ ꯂꯩꯕꯒꯤꯀꯣ ꯑꯩꯈꯣꯏꯗ ꯉꯥꯡꯕ ꯄꯥꯎ ꯀꯩꯁꯨ ꯀꯥꯏꯗꯦꯕ ꯀꯔꯤꯁꯨ ꯀꯥꯏꯗ ꯑꯣꯏꯔꯁꯨ ꯃꯃꯥ ꯃꯄꯥ ꯃꯃꯥ ꯄꯥꯜ ꯁꯥꯎꯅꯤꯡꯕ ꯍꯥꯎꯕꯅꯤꯀꯣ ꯍꯥꯏꯕꯗꯤ ꯃꯌꯨꯝꯗ ꯊꯣꯛ ꯊꯣꯛꯇꯕꯅꯤꯅ ꯃꯣꯏ ꯊꯣꯛꯇꯕꯁꯤꯡꯗꯤ ꯒ꯭ꯌꯥꯟꯒ ꯇꯥꯔꯔꯣꯏ ꯑꯗꯨꯒ ꯑꯩꯗꯤ ꯊꯣꯛꯄꯅꯤꯅ ꯑꯩꯗꯤ ꯀꯩꯅꯣ ꯇꯥꯏꯌꯦ ꯃꯥꯅ ꯀꯥꯞꯅꯤꯡꯉ ꯑꯩꯉꯣꯟꯗ ꯋꯥꯔꯤꯁꯥꯅꯩꯌꯦ ꯀꯥꯞꯅꯤꯡꯕ ꯃꯑꯣꯡꯗ ꯀꯣ ꯁꯨꯃꯥꯏꯅ ꯍꯣꯏ ꯀꯩꯁꯨ ꯀꯥꯏꯗꯦ ꯑꯩꯕꯨ ꯍꯥꯏꯔ ꯑꯗꯨꯒ ꯃꯥꯒꯤ ꯑꯁꯨꯨꯃꯥꯏꯅ ꯃꯥꯒꯤ ꯃꯥꯏꯟꯁꯦꯠꯇꯣ ꯂꯥꯏꯗꯤ ꯑꯩꯗꯤ ꯅꯨꯡꯉꯥꯏꯇꯦꯀꯣꯅ ꯁꯨꯃꯥꯏꯅ ꯀꯨꯏꯅꯁꯨ ꯃꯣꯏ ꯑꯅꯤ ꯐꯥꯎꯅꯥꯔꯦ ꯑꯩꯅ ꯍꯥꯏꯈ꯭ꯔꯕꯅꯤ ꯀꯔꯤ ꯁꯨꯃꯥꯏꯅ ꯕꯦꯛꯒ꯭ꯔꯥꯎꯟ ꯌꯨꯝꯒꯤ ꯋꯥꯔꯤꯗꯤ ꯑꯗꯨꯗꯪ ꯉꯥꯡꯗꯅꯕꯁꯨ ꯌꯥꯕꯅꯤ ꯑꯗꯨꯅ ꯑꯩꯅ ꯍꯥꯏꯈ꯭ꯔꯕ ꯁꯨ ꯈꯪꯗꯦꯅ ꯇꯥꯎꯔꯤꯕꯥ ꯃꯌꯥꯝꯁꯦ ꯋꯥ ꯉꯥꯡꯅꯤꯉꯥꯏꯒ ꯂꯥꯏꯇ꯭ꯔꯦ ꯃꯥꯁꯨ ꯅꯪꯕꯨ ꯆꯥꯕꯨꯗꯤ ꯆꯥꯕꯅꯤ ꯗꯨꯁꯨ ꯃꯥꯕꯨꯗꯤ ꯍꯣꯏ ꯈꯔ ꯀꯥꯟꯈ꯭ꯔꯦ ꯍꯧꯖꯤꯛ ꯁꯤꯗꯤꯅ ꯑꯩꯁꯨ ꯍꯥꯏꯈ꯭ꯔ ꯃꯥꯒꯤ ꯋꯥ ꯑꯗꯨꯗꯤ ꯀꯣ ꯅꯨꯡꯉꯥꯏꯇꯦ ꯅꯨꯡꯉꯥꯏꯇꯦ
ꯎꯝ
ꯃꯥꯒꯤ ꯕꯦꯛꯒ꯭ꯔꯥꯎꯟ ꯄꯥꯜꯂꯒ ꯍꯥꯏꯅꯦ
ꯑꯩ ꯑꯗꯨ ꯍꯥꯏꯔꯦ ꯑꯗꯨ ꯐꯥꯎꯗꯤ ꯈꯔ ꯌꯥꯝꯃꯂꯜꯂꯤ
ꯍꯣꯏ ꯆꯥꯏꯕꯨꯗꯤ ꯀꯩꯁꯨ ꯀꯥꯏꯗꯦ ꯆꯥꯏꯔꯣ ꯍꯣꯏ ꯃꯤꯒꯤ ꯗꯤ ꯑꯗꯨꯃꯥꯏꯅ ꯊꯥꯝꯂꯁꯨ ꯊꯥꯝꯗ꯭ꯔꯁꯨ ꯃꯤ ꯃꯤꯌꯥꯝꯅ ꯈꯥꯡꯕꯗꯤ ꯈꯥꯡꯕꯅꯤꯗ ꯑꯩꯈꯣꯏꯅ ꯊꯥꯝꯗꯁꯨ ꯃꯤ ꯃꯌꯥꯝ ꯂꯣꯏ ꯈꯪꯡꯔꯒ ꯂꯩꯌꯦ
ꯍꯝ
ꯑꯩꯈꯣꯏꯁꯨ ꯃꯤꯒꯤ ꯃꯋꯥ ꯉꯥꯡꯕ ꯀꫪꯤ ꯍꯥꯏꯁꯤꯔ ꯔꯥꯏꯠ ꯂꯥꯏꯇꯦ ꯃꯥ ꯃꯥ ꯃꯁꯥ ꯃꯁꯥꯒꯤ ꯀꯨꯁꯤꯅꯤ ꯑꯗꯨ ꯈꯪꯗ꯭ꯔꯦꯅꯦ ꯇꯧꯔꯤꯕ ꯃꯌꯥꯝꯁꯤꯕꯨ ꯍꯣꯏ ꯑꯩꯁꯨ ꯋꯥ ꯉꯥꯡꯅꯤꯡꯉꯥꯏ ꯂꯩꯔꯛꯇꯔ꯭ꯦ
ꯑꯩꯉꯣꯟꯗꯁꯨ ꯅꯣꯏ ꯁꯧ ꯁꯧꯅꯤꯡ ꯉꯝꯒꯅꯤꯅ ꯈꯟꯕꯗ ꯑꯗꯣ ꯃꯤꯡꯕꯨꯗꯤ ꯍꯦ
ꯑꯥ ꯃꯥ ꯃꯥꯗꯤ ꯑꯗꯨꯃꯥꯏꯅ ꯍꯥꯏꯒꯅꯤ ꯇꯣꯛꯔꯣꯏꯗꯤ ꯍꯥꯏꯒꯅꯤ ꯀꯔꯤꯒꯤ ꯇꯣꯛꯁꯦꯅ ꯍꯣꯏ ꯇꯣꯛꯁꯦꯅ ꯉꯥꯡ ꯉꯥꯡꯉꯔꯣꯏ
ꯍꯣꯏ ꯃꯥꯟꯕꯤ ꯃꯥꯗꯣ ꯍꯥꯏꯕꯅꯤꯀꯣ ꯃꯥꯁꯨ ꯇꯨꯝ ꯍꯥꯏꯃꯟꯕꯒꯤ ꯀꯤꯕ ꯐꯥꯎꯔꯦ ꯑꯗꯨꯒꯤ ꯇꯣꯛꯈ꯭ꯔꯦ ꯍꯧꯖꯤꯛꯇꯤ ꯇꯣꯛꯄ ꯑꯁ ꯌꯥꯝ ꯐꯥꯔꯦ ꯈꯟꯕ ꯍꯥꯎꯔꯣꯏꯅ ꯃꯥꯍꯥꯏꯕꯅꯤꯀꯣ ꯑꯩꯈꯣꯏꯒꯤ ꯏꯃꯥꯟꯕꯤ ꯐꯤ ꯁꯥꯕꯤꯗꯣ
ꯃꯥꯥꯏꯁꯨ ꯂꯥꯛꯇꯦꯅꯦ
ꯀꯔꯤ
ꯃꯩ ꯂꯥꯛꯇꯦ ꯕꯦꯇꯔꯤ ꯈꯪꯗꯦ ꯅꯨꯡ ꯇꯥꯕꯁꯨ
ꯎꯝ
ꯅꯨꯡꯗꯥꯡꯗꯒꯤ ꯃꯨꯠꯈ꯭ꯔꯕ